ꯑꯁ ꯋꯥꯔꯤ ꯅꯨꯡꯉꯥꯏꯕ ꯍꯧꯥꯎꯔꯤꯉꯥꯏꯗ
ꯍꯣꯏꯅꯦ ꯁꯤꯒꯤꯁꯦ ꯌꯥꯗꯤꯅꯦ
ꯑꯥ
ꯍꯥꯏꯔꯛꯑꯣ ꯍꯥꯏꯔꯛꯑꯣ ꯑꯩꯈꯣꯏꯒꯤ ꯋꯥꯔꯤꯗꯣ ꯏꯁꯇ꯭ꯔꯤꯛ ꯑꯣꯏꯕꯒꯤ ꯏꯁꯇ꯭ꯔꯤꯛ ꯑꯣꯏꯕꯒꯤ ꯋꯥ ꯔꯤꯗ ꯂꯩꯍꯧꯈ꯭ꯔꯦꯅꯦ
ꯑ ꯈꯔ ꯏꯁꯇ꯭ꯔꯤꯛ ꯑꯣꯏꯔꯗꯤ ꯈꯔ ꯁꯣꯟꯕꯅꯦꯕ ꯎ
ꯃꯥꯅꯦꯗ ꯁꯦꯡꯕꯅꯦ ꯑꯗꯨꯒꯤꯗꯣ ꯑꯩ ꯇꯃꯦꯡꯂꯣꯡ ꯇꯃꯦꯡꯂꯣꯡꯗ ꯂꯥꯛꯄ ꯃꯦꯟꯂꯣꯡꯗ ꯂꯥꯛꯄꯗꯗꯤ ꯑꯗꯨꯝ ꯌꯥꯏꯑꯕ ꯑꯗꯣ ꯄ꯭ꯔꯣꯖꯦꯛꯇ ꯂꯩꯔꯤꯉꯩꯗꯗꯤ ꯑꯁ ꯏꯁꯇ꯭ꯔꯤꯛꯁꯨ ꯑꯣꯏꯕ ꯌꯥꯝꯅꯁꯨ ꯊꯤ ꯁꯥꯊꯤꯕ ꯍꯥꯏ ꯇꯔꯦꯅꯦ ꯑꯩꯁꯨ ꯌꯥꯝ ꯁꯥꯊꯤꯕ ꯌꯥꯝꯅ
ꯀ ꯍꯥꯏꯁꯤꯔꯥ ꯋꯥꯏꯜ ꯑꯣꯏꯕ
ꯎꯝ
ꯍ ꯑꯗꯣ ꯏꯁꯇ꯭ꯔꯤꯛ ꯑꯣꯏꯕꯁꯨ ꯌꯥꯝ ꯊꯤꯅ ꯏꯁꯇ꯭ꯔꯤꯛ ꯑꯣꯏꯕꯅꯦ ꯑꯗꯨꯗꯗꯤꯀꯣ
ꯎꯝ
ꯄꯨꯡ ꯑꯍꯨꯝ ꯈꯔ ꯍꯦꯛ ꯄꯨꯡ ꯑꯍꯨꯝ ꯈꯔ ꯍꯦꯜꯂꯒ ꯌꯨꯝ ꯍꯜꯂꯛꯇ꯭ꯔꯗꯤ ꯕꯦꯟꯗꯥꯎꯟ ꯇꯧꯔꯒ ꯐꯖꯅ ꯐꯨꯕꯅꯤꯅꯦ
ꯅꯨꯡꯇꯤꯒꯤ ꯆꯩ ꯆꯥꯕꯅꯦ ꯑꯗꯨ ꯂꯩꯔꯤꯉꯩꯗꯗꯤ ꯆꯩ ꯆꯥꯗꯕ ꯅꯨꯃꯤꯠꯇꯣ ꯆꯩ ꯉꯁꯤ ꯆꯥꯗꯦ ꯍꯥꯏꯅ ꯉꯥꯛꯄꯅꯤꯅ
ꯍꯣꯏꯕꯨꯁꯨ ꯑꯗꯨꯃꯥꯏꯅꯗꯤ ꯇꯥꯎꯗꯤ ꯇꯥꯎꯋꯤꯗ ꯑꯗꯨ ꯑꯣꯏꯔꯁꯨ ꯍꯣꯏꯗꯤ ꯑꯗꯨꯝ ꯆꯠꯄꯅ ꯃꯣꯏꯁꯨ ꯉꯥꯡꯕ ꯉꯝꯗꯕꯗꯣ ꯑꯩꯗꯤ ꯑꯁ ꯑꯉꯥꯡ ꯑꯣꯏꯔꯤꯉꯩ ꯀ꯭ꯂꯥꯁ ꯑꯩꯠ ꯀ꯭ꯂꯥꯁ ꯁꯚꯦꯟ ꯀ꯭ꯂꯥꯁ ꯁꯚꯦꯟ ꯑꯩꯠ ꯀꯥꯔꯤꯉꯩꯗ ꯑꯟꯗꯒ꯭ꯔꯥꯎꯝ ꯆꯠꯂꯒꯦꯩꯅ ꯕꯔꯥꯒ꯭ꯔꯥꯎꯝꯗ ꯆꯠꯄꯅꯤꯅꯦ ꯑꯩꯅ ꯃꯤ ꯑꯩꯅ ꯃꯤ ꯃꯉꯥ ꯇꯔꯨꯛ ꯍꯣꯅꯕꯅꯕꯀꯣ
ꯑ
ꯆꯠꯄꯅꯦꯕ ꯑꯩꯅ ꯂꯤꯗꯔꯅꯦꯕ ꯑꯗꯨ ꯃꯇꯝꯅ ꯑꯩ ꯁꯟꯗꯦꯁꯀꯨ ꯁꯟꯗꯦꯁꯀꯨ ꯀꯥꯞꯍ ꯂꯣꯏ ꯍ ꯂꯣꯏꯔꯒ ꯕꯔꯥꯔꯣꯝꯗ ꯑꯩꯅ ꯃꯤ ꯃꯉꯥ ꯇꯔꯨꯛ ꯁꯣꯝꯃꯒ ꯆꯠꯄꯅꯦꯕ ꯈꯣꯝꯝꯕ ꯆꯠꯂꯒ ꯍꯣꯏ ꯀꯩꯅꯣ ꯌꯨꯝ ꯌꯨꯝꯒꯤ ꯃꯤꯁꯤꯡꯗꯅ ꯅꯨꯡꯗꯥꯡꯗ ꯑꯩꯈꯣꯏꯅ ꯑꯩꯈꯣꯏꯕꯨ ꯐꯕ ꯐꯥꯕ ꯂꯥꯛꯄꯅꯦꯕ ꯅꯠꯇ꯭ꯔꯗꯤ ꯍꯧꯖꯤꯛ ꯒꯣꯏꯕꯨꯅꯨꯡꯒ ꯍꯥ ꯂꯩꯥꯏꯃꯤꯟꯟꯅꯒꯗꯕꯅꯦ ꯗ ꯔꯥꯎꯟ ꯆꯂꯒꯦ ꯗꯎ ꯔꯥꯎꯟ ꯆꯂꯒꯦ ꯑꯗꯨ
ꯀꯔꯤꯒꯤꯅꯕ ꯈꯠꯅꯕꯒꯤꯔꯕ ꯌꯨꯝꯗ
ꯈꯪꯗꯦꯗ ꯑꯗꯨ ꯁ꯭ꯀꯨꯜ ꯀꯥꯕ ꯇꯟꯥꯟꯕꯒꯤꯅꯦꯗ ꯑꯁꯥꯏ ꯃꯀ ꯀꯥ ꯔꯣꯍꯦ ꯗꯔ ꯆꯠꯂꯒꯦꯩꯅ ꯑꯗꯨꯝ ꯆꯠꯇꯅꯦꯕ ꯑꯗꯨꯒ ꯑꯃꯁꯨ ꯂꯥꯛꯑ ꯑꯩꯈꯣꯏ ꯑ ꯑꯩꯈꯣꯏ ꯀꯩꯅꯣꯗ ꯀꯥꯡꯁ ꯑꯣꯐꯤꯁꯇ ꯑꯣꯐꯤꯁ ꯑꯃ ꯂꯩꯕꯗ
ꯑ
ꯑꯩꯈꯣꯏꯅ ꯀ꯭ꯂꯥꯁ ꯑꯗꯨ ꯇ ꯀ꯭ꯂꯥꯁ ꯁꯚꯦꯟ ꯑꯩꯠ ꯀ꯭ꯂꯥꯁ ꯁꯚꯦꯟ ꯑꯩꯠ ꯇꯥꯏ ꯇꯥꯏ ꯍ
ꯍꯧꯖꯤꯛꯇꯛꯇ
ꯌꯥꯗ꯭ꯔꯦ ꯌꯥꯔꯦ ꯌꯥꯔꯦ ꯑꯗꯨꯗꯤ ꯀ꯭ꯂꯥꯁ ꯁꯚꯦꯟ ꯑꯩꯠ ꯔꯦ ꯀꯥꯡꯆ ꯑꯣꯐꯤꯁꯇ ꯑꯩꯈꯣꯏꯅ ꯂꯨꯠ ꯇꯧꯕꯅꯤꯅꯦ ꯂꯨꯠ ꯍꯥꯏꯕ ꯇꯦ ꯀꯩꯅꯣ ꯅꯨꯡꯗꯥꯡꯗ ꯑꯩꯈꯣꯏꯅ ꯆꯪꯂꯉꯒ ꯚꯣꯜꯒꯨꯝꯕ ꯂꯕꯀꯣ ꯑꯣꯐꯤꯁꯇꯒꯤ
ꯑꯥ
ꯁꯤꯦꯂꯤꯡ ꯑꯣꯐꯤꯁꯒꯤ ꯁꯤꯦꯂꯤꯡ ꯊꯨꯒꯥꯏꯔꯒ
ꯍ ꯌꯥꯖꯠ ꯌꯥꯖꯠ ꯀ ꯋꯥꯔꯤꯅꯦꯅꯦ
ꯐꯖꯅ ꯆꯥꯏꯕꯨꯗꯤ ꯆꯥꯔꯦ
ꯅꯣꯋꯥ ꯌꯧꯋ ꯍ ꯃꯤ ꯀꯟ ꯌꯦꯂꯦꯗ ꯅꯨꯡꯗꯥꯡ ꯁ ꯑꯣꯐꯤꯁꯇꯒꯤ ꯗꯤꯛꯁꯅꯔꯤꯒꯨꯝꯕ ꯣ ꯑꯗꯨꯝ ꯁꯤꯂꯤꯡꯗ ꯃꯊꯀꯤ ꯁꯤꯂꯤꯡꯗ ꯊꯨꯒꯥꯏꯔꯒ ꯑꯩꯈꯣꯏꯅ ꯆꯥꯡꯉꯒ ꯂꯥꯎ ꯅꯦꯕ ꯆꯠ ꯆꯂꯗ ꯈꯔꯗ ꯑꯉꯥꯡ ꯑꯉꯥꯡ ꯑꯣꯏꯔꯤꯉꯩꯒꯤ ꯋꯥꯔꯤꯗꯤ ꯌꯥꯝ ꯂꯩꯔꯤꯗ ꯑꯩꯗꯤ
ꯑꯩꯁꯨ ꯌꯥꯝꯃꯗꯤ ꯂꯩꯕꯅꯤꯗ
ꯌꯥꯝ ꯅꯧꯅꯤꯡꯕꯗꯤ ꯑꯟꯗꯒ꯭ꯔꯥꯎꯟ ꯁꯥꯠꯄ ꯋꯥꯔꯤꯗꯣ ꯗꯒ꯭ꯔꯥꯎꯟ ꯆꯠꯄ ꯋꯥꯔꯤꯗꯨꯅ ꯌꯥꯝꯌꯥꯝꯕꯗꯤ ꯅꯧꯅꯤꯡꯕꯅꯤ ꯑꯗꯨ ꯃꯇꯝꯗ ꯀ꯭ꯂꯥꯁ ꯁꯤꯛꯁ ꯁꯚꯦꯟꯅ ꯈꯛꯇꯅꯤꯅꯦ ꯑꯩꯅ ꯃꯤ ꯃ ꯀꯔꯤ ꯃꯉꯥ ꯇꯔꯨꯛꯇꯛꯇ ꯑꯣꯏꯅ ꯍꯣꯝꯂꯒ ꯆꯠꯄꯅꯦꯕ ꯑꯗꯨ ꯃꯇꯥꯡꯗꯗꯤ ꯑꯩꯕ ꯑꯩꯒ ꯇꯤꯡ ꯇꯤꯟꯅꯒꯅꯨ ꯍꯥꯏꯕꯗ
ꯑꯥ
ꯃꯥꯒꯤ ꯀꯩꯅꯣꯁꯤꯡꯅ ꯃꯥꯒꯤ ꯄꯦꯔꯦꯟꯁꯤꯡꯅ ꯑꯩꯕꯨ
ꯎ ꯅꯪꯁꯦ ꯑ ꯃꯨꯕ ꯍꯥ ꯃꯦ ꯍꯥ ꯇꯔꯦꯅꯦ
ꯑꯦ ꯌꯥꯝ ꯐꯠꯇꯕꯅꯤ ꯍꯥꯏꯕꯗ ꯃꯥꯒ ꯇꯤꯡꯟꯅꯔꯗꯤ ꯅꯪꯁꯨ ꯀꯩꯅꯣ ꯇꯧꯔꯅꯤ ꯍꯥꯏꯕꯗ ꯑꯗꯨꯝ ꯑꯗꯨꯝ ꯍꯩꯕꯅꯦꯕ
ꯑꯁ ꯇꯛꯁ ꯂꯩꯕꯅꯤꯗ ꯋꯥꯔꯤꯔꯗꯤ
ꯑ ꯍꯧꯖꯤꯛ ꯌꯦꯗꯅꯤ
ꯍꯥ
ꯌꯨꯝꯗꯅꯤꯀꯣ
ꯌꯦꯡꯗꯅꯦ ꯌꯦꯝꯗꯅꯦ ꯁꯤ ꯂꯣꯏꯔꯗꯤ ꯑꯩ ꯀꯩꯅꯣ ꯅꯥꯕ ꯆꯠꯀꯅꯤꯀꯣ
ꯑ ꯑ ꯌꯥꯏꯦ ꯌꯥꯏ ꯑꯩꯁꯨ ꯋꯥꯔꯤꯗ ꯀꯗꯥꯡ ꯈꯗꯥꯡꯁꯦ ꯋꯥꯔꯦ ꯋꯥꯔꯤ ꯁꯥꯕꯅꯦꯪ ꯁꯤꯗꯤ ꯑꯣꯏ ꯁꯕꯗ ꯏꯗꯦ ꯉꯁꯤꯁꯦ
ꯀꯣꯟ ꯀꯂ ꯃꯅꯦ
ꯈꯔ ꯍꯦꯜꯂꯝꯃꯅꯤ ꯍꯣꯏ
ꯑꯁ ꯀꯨꯟ ꯀꯨꯟ ꯍꯥꯏꯔꯗꯤ ꯄꯨꯡ ꯑꯅꯤ ꯌꯦꯜꯂꯦꯅꯦ
ꯑ ꯁꯨꯟꯗꯤ ꯁꯨ ꯁꯨꯔꯝꯃꯣꯏꯗ ꯈ ꯉ ꯌꯦꯡꯁꯤꯅꯦ ꯏꯕꯥꯅꯤ ꯑꯅꯤ
ꯑ ꯀꯨꯟ ꯁꯨꯔ ꯑꯃꯣꯏꯗ ꯇꯔꯥꯒꯨꯝꯕ ꯎꯝ ꯀꯨꯟ ꯁꯣꯏ ꯁꯣꯏ ꯇꯔꯥꯄꯕ ꯁꯨꯔꯗ ꯑꯥ ꯇꯔꯥ ꯐꯥꯎꯕ ꯁꯨ ꯑꯣꯏꯗ
ꯍꯣꯏ
ꯑꯗꯣ ꯅꯤꯄꯥꯜ ꯃꯥꯄꯜꯒꯨꯝꯕꯗꯤ ꯌꯧꯔꯦ
ꯎꯝ ꯅꯣꯡꯃ ꯅꯣꯡꯃꯒꯤ ꯃꯉꯥ ꯇꯔꯨꯛ ꯃꯉꯥ ꯇꯔꯨꯛ ꯇꯥꯕꯗꯤ ꯌꯥꯔꯦ ꯇꯏꯗꯤ
ꯑꯃ ꯅꯃꯒ ꯀꯨꯟ ꯀꯨꯟ ꯇꯧꯔꯗꯤ ꯌꯥ
ꯉꯁꯥꯏ ꯐꯥꯎꯅꯕ ꯅꯨꯄꯤꯁꯤꯡꯗꯤ ꯑꯗꯨꯝ ꯂꯩꯔꯤꯌꯦ ꯍꯥꯏꯕ꯭ꯔꯥ ꯀꯩꯅꯣꯗꯣ
ꯑꯥ ꯂꯩꯕ ꯉꯥꯛꯇꯅꯤꯗ ꯑꯗꯣ ꯅꯍꯥꯟ ꯁꯦꯅꯕꯗꯨꯗꯤ ꯂꯩꯇ꯭ꯔꯦ
ꯑ
ꯂꯩꯇꯕ ꯑꯍꯨꯝꯒꯨꯝꯕꯗꯤ ꯁꯨꯔꯦ ꯑꯍꯣꯏ ꯑꯍꯨꯝ ꯃꯤ ꯑꯍꯨꯝꯗꯤ ꯂꯩꯇ꯭ꯔꯦ
ꯑꯗꯨ
ꯑꯅꯧꯕꯁꯤꯡ ꯉꯔꯥꯡꯗꯒꯤ ꯑꯃꯨꯛ ꯌꯦꯡꯊꯣꯛꯄ ꯃꯤ ꯇꯔꯨꯛꯀꯨꯝꯕꯗꯤ ꯂꯥꯏꯔꯤꯗ ꯂꯩꯁꯥꯕꯤ ꯇꯔꯨꯛ
ꯁꯦ ꯂꯩꯁꯥꯕꯤ ꯇꯔꯨꯒꯤ ꯇꯥꯔꯗꯤ ꯑꯁ ꯅꯪ ꯁꯪꯉꯑꯣꯣꯏꯅꯦ ꯆꯥꯛ ꯆꯥꯕ ꯐꯥꯎ
ꯑꯗꯨꯒꯤꯅꯦ ꯅꯪ ꯍꯧꯖꯤꯛ ꯇꯧꯔꯝꯗꯥꯏꯗꯣ
ꯑꯥ
ꯑꯗꯨꯗ ꯅꯨꯄꯤ ꯑꯃ ꯇꯧꯔꯛꯄꯅꯦ ꯑꯩꯒꯤ ꯅ ꯌꯥꯗꯦ ꯀꯩꯅꯣ ꯑꯃ ꯊꯣꯛꯑꯦ ꯍꯥꯏꯅ ꯇꯧꯕꯒꯤꯅꯤ ꯅꯠꯇ꯭ꯔꯒꯤꯗꯤ ꯅꯪ ꯀꯣꯜ ꯇꯧꯕ ꯐꯪꯣꯏ
ꯑꯩꯁꯨ ꯁꯤ ꯑꯩꯒꯤ ꯂꯣꯏꯔꯒ ꯅꯨꯄꯤꯕꯨ ꯀꯩꯅꯣ ꯇꯧꯗ꯭ꯔꯗꯤ ꯌꯥꯔꯣꯏꯅꯦ
ꯅꯪ ꯏꯂ ꯑꯣꯏꯗꯤꯦ ꯑꯗ ꯑꯩꯁꯨ ꯁꯤꯒꯤꯁꯦ ꯂꯣꯏꯔꯒꯗꯤ ꯈꯔꯗꯤ ꯇꯧꯔꯔꯣꯏꯗꯣꯏ ꯊꯥꯔꯁꯗꯦꯒꯨꯝꯕꯗꯗꯤꯀꯣ ꯈꯔ ꯇꯧ꯭ꯔ ꯈꯔ ꯀꯩꯅꯣ ꯇꯧꯔꯅꯤ
ꯄꯊꯥꯒꯅꯦꯕ
ꯑꯥ ꯄꯣꯊꯥꯔꯅꯤ ꯍꯥꯏꯗꯤ ꯑꯩꯈꯣꯏ ꯌꯥꯝ ꯃꯈꯣꯏꯁꯤꯗ ꯂꯩꯕꯁꯤꯡꯁꯨ ꯀꯩꯅꯣ ꯍꯥꯏ ꯍꯥꯏ ꯀꯔꯤ ꯇꯧꯕꯖꯥꯠ ꯉꯥꯎꯔ ꯖꯥꯠꯂ ꯁꯤꯒꯤꯁꯦ ꯅꯨꯄꯤ ꯀꯣꯏꯔ ꯖꯥꯠꯂꯥ ꯍꯥꯏꯅ ꯈꯜꯂꯅꯦꯕ ꯃꯇꯩꯂꯣꯟ ꯉꯥꯛꯇ ꯉꯥꯅ ꯂꯩꯕꯒꯤ ꯑꯗꯨ ꯉꯁꯤꯁꯨ ꯃꯣꯏ ꯂꯩꯇꯕꯒꯤ ꯐꯖꯅ ꯉꯥꯡꯕꯉꯩꯗ ꯅꯠꯇ꯭ꯔꯗꯤ ꯁꯨꯃꯥꯏꯅ ꯉꯥꯡꯉꯣꯏꯗ
ꯎꯝ ꯅꯨꯡꯗꯥꯡ ꯅꯨꯡꯗꯥꯡꯁꯨ ꯊꯦꯡ ꯊꯦꯡꯉ ꯅꯪꯗ ꯃꯣꯔꯦ ꯁꯅꯍꯦꯛ
ꯑꯥ ꯑꯗꯣ ꯀꯩꯅꯣ ꯇꯧꯔꯗꯤ ꯃꯣꯏ ꯍꯥꯏ ꯍꯥꯟꯅ ꯍꯥꯏꯔꯛ ꯇꯕꯤꯗ ꯑꯩꯅ ꯇꯣꯛꯄꯗ ꯐꯥꯏꯕ
ꯎꯝ ꯑꯩꯁꯨ ꯉꯔꯥꯡ ꯀꯩꯅꯣ ꯅꯨꯡꯗꯥꯡ ꯕꯣ ꯌꯦꯡꯗ꯭ꯔꯤꯉꯩꯗ ꯇꯧꯕ ꯌꯥ ꯑꯥ ꯇꯧꯁꯔꯅꯗꯤ ꯈꯟꯕꯗꯤ ꯈꯜꯂꯨꯗꯅ ꯗ ꯊꯦꯡꯕꯅꯤꯅ ꯅꯨꯡꯉꯥꯏꯔꯣꯏꯅ ꯇꯧꯈꯤꯕ
ꯑ ꯃꯥꯒꯤ ꯃꯥ ꯃꯥꯒꯤ ꯅꯨꯄꯤꯗꯨꯁꯨ ꯂꯣꯏꯈ꯭ꯔꯦ ꯍꯥꯏꯅꯤ
ꯑ
ꯂꯥꯁꯀꯤ ꯑꯣꯏꯅ ꯁꯥꯟꯅꯔꯁꯦ ꯍꯥꯏꯦꯟꯅ ꯐꯖꯅꯗꯤ ꯆꯥꯕꯤꯈ꯭ꯔꯦ
ꯍꯝ ꯍꯝ
ꯑ ꯌꯥꯝ ꯅꯨꯡꯉꯥꯏꯔꯦ ꯀꯥꯏꯅ ꯀꯥꯏ ꯅꯨꯡꯉꯥꯏꯕꯒꯤꯗꯤ ꯇꯧꯗꯦꯗ
ꯎꯅꯕꯒꯤꯗꯤ ꯑ ꯀꯣꯟꯅ
ꯏꯀꯥꯏ ꯍꯥꯏ
ꯎꯝ ꯉꯁ ꯍꯥꯏꯔ
ꯃꯤꯡ ꯑꯦ ꯑꯦ ꯃꯤꯡꯕꯨꯗꯤ ꯍꯪꯍꯧꯕ꯭ꯔꯣ
ꯑꯩꯖꯤꯗꯤ ꯐꯣꯂꯣ ꯇꯧꯋꯤꯗ
ꯃꯁꯛ ꯃꯇꯥꯎꯗꯤ ꯀꯃꯥꯏ ꯇꯧꯋꯦ
ꯑ ꯈꯪꯗꯦꯗ ꯑꯁꯦꯡꯕꯗ ꯎꯗꯕꯅꯤꯅ ꯍꯥꯏꯕ ꯍꯩꯇꯦ
ꯣ ꯇꯧꯗꯗꯤ ꯀꯃꯥꯏꯅ ꯇꯧꯔꯤꯒꯦ
ꯇꯧ ꯑꯗꯨꯁꯨ ꯌꯥꯝꯅ ꯐꯖꯕꯗꯤ ꯅꯠꯇꯦꯗ ꯑꯗꯨꯝ ꯅꯣꯔꯃꯦꯜ ꯍꯥꯏꯇꯥꯔꯦ ꯅꯣꯔꯃꯦꯜꯅꯤ ꯌꯥꯝꯅ ꯀꯩꯅꯣ ꯇꯧꯕ ꯅꯠꯇꯦ
ꯗꯤ ꯌꯥꯔꯣ ꯑꯗꯩ ꯃꯅꯤꯡ ꯃꯃꯥꯡ
ꯇꯧꯕꯗꯤ ꯃꯥꯒꯤ ꯈꯣꯟ ꯈꯛꯇꯅꯦ ꯐꯖꯕ ꯎꯝ ꯈꯣꯟꯕꯨꯗꯤ ꯑꯗꯨꯗꯤ ꯑꯁ ꯌꯥꯝ ꯇꯥꯕꯗ ꯌꯥꯝ ꯅꯨꯄꯤ ꯊꯣꯛꯄꯗꯣ
ꯎꯝ ꯎꯝ
ꯇꯥꯕꯗ ꯐꯦꯃꯤꯅꯤꯟ ꯌꯥꯝ ꯑꯣꯏꯕꯣꯟ
ꯎꯝ
ꯃꯥꯒꯤꯦ ꯈꯣꯟ
ꯑꯗꯣ ꯃꯅꯤꯡ ꯃꯃꯥꯡꯁꯨ ꯌꯥꯗ꯭ꯔꯦ
ꯑ ꯑꯗꯨꯒꯨꯝꯕꯗꯨꯗꯤ ꯌꯦꯗꯗ
ꯐꯣꯇꯣꯗꯨꯁꯨ ꯂꯩꯇꯦꯕ ꯃꯥꯒꯤꯗ
ꯎꯝ ꯐꯣꯇꯣꯗꯤ ꯎꯜꯂꯝ ꯃꯅꯤꯗ
ꯑ
ꯎꯝ
ꯅꯦꯝꯃꯦꯕ ꯃꯥꯒꯤ ꯑꯞꯄꯔ ꯈꯛꯇꯅꯦ ꯂꯋꯥꯔꯁꯨ ꯎꯗꯦ
ꯑꯥ
ꯑꯗꯨꯒꯨꯝꯕ ꯀꯩꯅꯣ ꯇꯧꯕ ꯍꯣꯠ ꯑꯣꯏꯕꯤ ꯅꯨꯄꯤꯗꯣ ꯅꯠꯇꯦꯕ ꯌꯥꯝꯅ ꯏꯆꯝ ꯆꯝꯕ ꯇꯥꯏꯞꯇꯣ ꯑꯗꯨꯒꯤ ꯅꯨꯄꯤꯅꯤꯗ ꯋꯥꯁꯨ ꯌꯥꯝ ꯉꯥꯡꯗꯦ ꯃꯥꯗꯤ ꯑꯩꯅ ꯌꯥꯝ ꯉꯥꯡꯕꯅꯦꯕ
ꯑ ꯑꯗꯨꯅꯦ ꯃꯥꯀ ꯍꯥꯏꯗ
ꯑꯥ
ꯄꯤ ꯇ ꯄ ꯎꯅꯥꯁꯣ ꯎꯅꯥꯁꯦꯗ ꯃꯥꯔꯥꯒꯅꯦꯕ
ꯑꯥ ꯋꯥ ꯉꯥꯡꯕꯁꯨ ꯌꯥꯝ ꯍꯩꯇꯦ ꯑꯩꯅ ꯑꯗꯨꯝ ꯉꯥꯡꯕꯅꯦ ꯃꯥꯗꯤ ꯑꯗꯨꯗꯤ ꯀ ꯀꯥꯏ ꯑꯩꯒ ꯇꯧꯕꯗꯁꯨ ꯑꯩꯅ ꯃꯥꯒꯤ ꯄ꯭ꯔꯣꯐꯥꯏꯜ ꯁꯤꯔꯒ ꯗꯥꯏꯔꯦꯛ ꯃꯦꯁꯦꯁ ꯇꯧꯔꯛꯄꯒꯤ ꯑꯥꯏꯒꯁꯨ ꯐꯪꯉꯕꯅꯦꯕ ꯒ꯭ꯔꯨꯞꯇꯁꯨ ꯃꯥꯁꯨ ꯊꯥ ꯊꯥꯔꯣꯏꯗ
ꯑꯥ
ꯊꯥꯅꯤꯡꯉꯥꯏ ꯐꯥꯎꯕ ꯏꯀꯥꯏꯕꯅꯦꯕ
ꯅꯪ ꯀꯃꯥꯏꯅ ꯀꯩꯅꯣ ꯑꯍꯥꯟꯕ ꯍꯥꯎꯕꯗ ꯀꯃꯥꯏꯅ ꯏꯔꯤꯒꯦꯅꯦ ꯇꯦꯛꯁꯁꯦ
ꯇꯔꯁꯤ ꯂ ꯔꯦꯗꯤ ꯀꯣ ꯇꯔꯣ ꯑꯣ ꯁꯤꯅꯦ
ꯅꯟꯅ
ꯌꯥꯏ ꯌꯥꯏ ꯔꯤꯄ꯭ꯂꯥꯏꯗꯤ ꯈꯔꯔ ꯔꯤꯄ꯭ꯂꯥꯏꯗꯤ ꯊꯨꯕ꯭ꯔꯥꯅꯦ
ꯑꯥ ꯑꯗꯨꯝ ꯌꯥꯏ ꯔꯤꯄ꯭ꯂꯥꯏꯗꯣ ꯌꯥꯝꯅ ꯀꯩꯅꯣꯁꯨ ꯇꯧꯗꯕꯅꯤꯗ ꯍꯥꯏꯗꯤ ꯌꯥꯝꯅ ꯂꯥꯡꯕ ꯅꯨꯄꯤꯗꯤ ꯅꯠꯇꯦꯕ ꯃꯥꯗꯣ
ꯎꯝ
ꯑꯗꯨꯒꯤ ꯀꯩꯅꯣ ꯇꯧꯕ